ꯍꯜꯂꯣ
ꯀ꯭ꯔꯤꯗꯧꯔꯤꯅꯣ
ꯀꯩꯁꯨ ꯇꯧꯗꯤꯌꯦ ꯅꯪꯗꯤ
ꯍꯥꯎꯒꯠꯇ ꯉꯥꯏꯔꯤꯌꯦ
ꯊꯦꯡꯉꯤꯍꯦ
ꯎꯝ ꯕꯣꯛ ꯌꯦꯡꯉꯒ ꯈꯔ ꯊꯦꯡꯉ ꯇꯨꯝꯕꯩ
ꯎꯝ ꯕꯣꯜ ꯌꯦꯡꯕ ꯍꯩꯕ꯭ꯔꯥ ꯅꯪꯕꯣ
ꯏꯁ ꯑꯩꯈꯣꯏꯗ ꯑꯗꯨ ꯍꯪꯕ ꯍꯧꯅꯕ꯭ꯔꯣꯕ ꯁꯥꯃꯟ
ꯅꯪꯒꯤ ꯁꯝꯗꯣ ꯎꯔꯒ ꯍꯥ
ꯍꯧꯖꯤꯛꯁꯦ ꯁꯥꯃꯟꯗ ꯀꯦꯁꯤꯗ ꯑꯩꯈꯣꯏ ꯀꯥꯗꯣ
ꯑꯣ ꯏꯔꯣꯏꯕ ꯆꯠꯂꯣ ꯑꯗꯨꯗꯤ
ꯏꯔꯣꯏꯕ ꯆꯠꯂꯣꯕ ꯁꯥꯃꯜꯂꯗꯤ
ꯏꯔꯣꯏꯕꯗꯣ ꯑꯩꯈꯣꯏꯗꯗꯤ ꯄꯩꯁꯥꯅꯤꯅꯦ ꯄꯩꯁꯥ ꯅꯨꯄꯥ ꯆꯥꯝꯃꯥ ꯌꯥꯡꯈꯩ ꯑꯗꯨꯅꯦ ꯄꯩꯁꯥꯗꯨ ꯂꯩꯇꯕꯩꯅꯤꯅꯦ
ꯏꯁ ꯄꯩꯁꯥ ꯄꯥꯏꯕꯈꯣꯏꯅ ꯄꯩꯁꯥ ꯂꯩꯇ꯭ꯔꯗꯤ ꯂꯣꯏꯔꯦꯍꯦ
ꯄꯨꯡ ꯑꯃꯗ ꯀꯌꯥꯔ ꯅꯨꯄꯥ ꯑꯃꯒ ꯌꯥꯡꯈꯩ ꯆꯥꯝꯃ ꯌꯥꯡꯈꯩꯔꯥ ꯆꯅꯤꯔꯥ ꯀꯥꯎꯈ꯭ꯔꯦ ꯅꯪ ꯕꯣꯜ ꯌꯦꯡꯗ꯭ꯔꯣ ꯌꯦꯡꯉꯝꯃꯣꯏꯗ
ꯌꯦꯡꯗꯦ ꯑꯗꯨꯒꯨꯝꯕ ꯕꯣꯜꯗꯨꯕꯨ ꯀꯩ ꯀꯟꯅꯒꯦ
ꯑꯗꯨꯝ ꯕꯣꯜ ꯌꯦꯡꯕ ꯁꯔꯨꯛꯇꯤ ꯇꯨꯝꯊꯣꯛꯄꯅꯤ ꯀꯩꯅꯣ
ꯑꯗꯨꯒ ꯑꯗꯨ ꯀꯟꯇ꯭ꯔꯤ ꯑꯝꯐꯥꯎ ꯁꯞꯄꯣꯔꯠ ꯇꯧꯗ꯭ꯔꯣꯕ
ꯇꯧꯋꯦ
ꯀꯅꯥ ꯀꯅꯥ ꯇꯧꯕ ꯎꯝ
ꯀꯩꯅꯣ ꯌꯥꯝ ꯍꯧꯖꯤꯛ ꯌꯥꯝ ꯀꯟꯅ ꯇꯧꯔꯤꯕ ꯅꯨꯄꯥꯗꯨꯅꯤ ꯀꯩꯅꯣ
ꯀꯅꯥ
ꯅꯪ ꯈꯪꯗ꯭ꯔꯣ ꯍꯥꯏꯖꯦ ꯑꯉꯥꯡꯕ ꯅꯠꯇꯕ ꯅꯨꯄꯥ ꯑꯃ ꯑꯣꯏꯕꯗꯣ
ꯑ ꯑ ꯑ ꯈꯪꯉꯅꯤ ꯈꯪꯉꯅꯤ ꯑꯗꯨ ꯑꯗꯨ ꯑꯗꯨ ꯀꯣꯏ ꯁꯥꯟꯅꯔ ꯗꯤ ꯌꯦꯡꯕ꯭ꯔꯣꯕ ꯑꯩꯅ ꯈꯟꯕꯗ ꯍꯌꯦꯡ ꯁꯥꯟꯅꯗꯧ ꯃꯥꯜꯂꯦ ꯃꯥ ꯑꯦꯛ ꯍꯌꯦꯡꯔ ꯍꯪꯆꯤꯠꯔ
ꯑꯉꯥꯡꯕꯗꯨꯒ ꯑꯝ ꯕꯥꯅꯤ ꯁꯥꯟꯅꯔꯣꯏꯗ꯭ꯔꯣ
ꯑꯉꯥꯡꯗꯨꯗꯤ ꯉꯁꯤ ꯁꯥꯟꯅꯈ꯭ꯔꯦ
ꯑꯗꯨꯅꯦ ꯃꯕꯥꯅꯤ ꯑꯝꯇ ꯁꯥꯟꯅꯗ꯭ꯔꯕꯣ ꯍꯥꯏꯕ
ꯃꯥ ꯑꯉꯥꯡꯕꯗꯨꯗꯤ ꯉꯁꯤ ꯁꯥꯟꯅꯔꯒ ꯂꯣꯏꯈ꯭ꯔꯦ ꯑꯃꯗꯨꯗꯤ ꯑꯉꯥꯡꯕ ꯅꯠꯇꯕꯗꯨꯗꯤ
ꯍꯧꯖꯤꯛꯇꯤ ꯁꯤ ꯍꯤꯡ ꯍꯤꯡꯗ꯭ꯔꯦ ꯄꯣꯔꯗꯤ ꯁꯥꯟꯅꯔꯣꯏꯀꯣ
ꯍꯣꯏ ꯄꯣꯔꯗꯤ ꯁꯥꯟꯅꯔꯔꯣꯏ ꯊꯣꯛꯈ꯭ꯔꯅꯤ
ꯎꯝ ꯅꯪꯗꯤ ꯀꯅꯥꯕꯨ ꯇꯧꯕ
ꯑꯩꯖꯨ ꯅꯪꯅ ꯇꯧꯕ ꯃꯤꯗꯣ ꯃꯥꯜꯂꯦꯗ
ꯅꯪꯁꯨ ꯌꯥꯝ ꯇꯨꯝꯅꯤꯡꯕ ꯃꯥꯜꯂꯦꯍꯦ ꯃꯥꯏ ꯇꯥꯔꯨꯆꯣ
ꯌꯦꯂꯣ ꯀꯂꯔ ꯌꯦꯜꯂꯣ ꯍꯥꯞꯄ ꯅꯨꯄꯥꯗꯨꯁꯨ ꯑꯩꯁ ꯇꯧꯗꯦ
ꯍꯣꯏ
ꯎꯝ ꯁꯤꯁ
ꯇꯧꯗꯦ ꯑꯗꯨꯗ ꯅꯨꯡꯁꯥ ꯊꯣꯛꯄ꯭ꯔꯣ
ꯄꯣꯔ ꯏꯁ ꯁꯥꯒ꯭ꯔꯖꯥꯠꯅꯤ ꯍꯧꯖꯤꯛ ꯃꯩꯅ ꯃꯨꯠꯈ꯭ꯔꯕꯅꯦ
ꯑꯁ ꯑꯁꯤꯗꯗꯤ ꯅꯨꯡꯁꯥꯗꯤ ꯊꯣꯛꯇꯦ ꯅꯨꯡꯉꯥꯏ
ꯎꯝ
ꯑꯁ ꯑꯩ ꯋꯥꯔꯤ ꯑꯃ ꯇꯧꯕꯤꯒꯦꯁꯦ
ꯎꯝ ꯇꯧꯔꯣ
ꯑꯥ ꯏꯁꯤꯡ ꯍꯥꯏꯁꯤꯔꯥ ꯀꯩ ꯍꯥꯏꯁꯤꯔꯥ ꯁꯥ ꯏꯁꯤꯡ ꯃꯅꯨꯡꯗꯀꯣ
ꯎꯝ
ꯍꯩ ꯑꯃ ꯄꯥꯜꯂꯦꯕꯀꯣ
ꯏꯁꯤꯡ ꯃꯅꯨꯡꯗ ꯍꯩ ꯄꯥꯟꯕ
ꯑꯥ
ꯑꯥ
ꯄꯥꯟꯕꯁꯨ ꯌꯥꯎꯕ ꯅꯠꯇ꯭ꯔꯣ
ꯏꯁꯤꯡ ꯃꯅꯨꯡꯗ ꯍꯣꯏ ꯍꯣꯏ ꯍꯩ ꯍꯣꯏ ꯍꯩ ꯎꯝ
ꯏꯁꯤꯡ ꯃꯅꯨꯡꯗ ꯍꯩ ꯑꯃꯨꯛ ꯌꯥꯎꯑꯦ ꯍꯩ ꯄꯥꯟꯕꯗꯣ ꯅꯨꯄꯥ ꯑꯃꯅ ꯂꯧꯅꯤꯡꯕ ꯃꯥꯜꯂꯦꯕꯀꯣ
ꯑꯥ
ꯑꯗꯣ ꯏꯔꯣꯏꯕꯁꯨ ꯌꯥꯗꯕ ꯆꯪꯕ ꯌꯥꯗꯕꯀꯣꯗꯣ ꯍꯩ ꯂꯧꯅꯤꯡꯉꯥꯏꯗꯣ ꯑꯗꯨꯒ ꯀꯩꯅꯣ ꯍꯤ ꯊꯧꯒꯠꯕꯁꯨ ꯌꯥꯗꯕ ꯊꯧꯖꯤꯟꯕ ꯑꯗꯣ ꯀꯩ ꯃꯔꯝꯒꯤꯅꯣ ꯍꯥꯏꯕ
ꯎ ꯏ ꯊꯧꯒꯠꯄꯁꯨ ꯌꯥꯗꯕ ꯏꯔꯣꯏꯕꯗꯤ ꯍꯩꯇꯕ
ꯏꯔꯣꯏꯕ ꯍꯥꯏꯩ ꯑꯗꯨꯕꯨ ꯏꯔꯣꯏꯕ ꯌꯥꯗꯕ
ꯏꯔꯣꯏꯕ ꯌꯥꯗꯕ
ꯑꯥ
ꯑꯗꯨꯒ ꯍꯤ ꯊꯧꯒꯠꯄ ꯌꯥꯗꯕ
ꯑꯥ
ꯑꯗꯨ ꯀꯔꯤꯒꯤꯅꯣ ꯍꯥꯏꯕ
ꯑꯥ
ꯍꯤ ꯍꯤ ꯌꯥꯝ ꯂꯨꯋꯤꯅꯦ
ꯎꯝ ꯎꯝ
ꯏꯔꯣꯏꯕꯗꯤ ꯌꯥꯕ ꯑꯗꯣ
ꯃꯥ ꯍꯥꯏꯗꯤ ꯍꯥꯏꯕ ꯍꯥꯏꯠ ꯍꯩꯗꯤ ꯍꯩꯕ ꯑꯗꯣ ꯏꯔꯣꯏꯕ ꯌꯥꯗꯕ
ꯑꯥ ꯑꯗꯨꯒ ꯁꯤꯅ
ꯊꯧꯖꯤꯟꯕ ꯌꯥꯗꯕ
ꯊꯧꯖꯤꯟꯕ ꯌꯥꯗꯕ
ꯑꯥ
ꯑꯗꯨꯗꯤ ꯏꯔꯣꯏꯕ ꯍꯩꯕ ꯃꯤ ꯊꯧꯖꯤꯟꯕ ꯌꯥꯗꯕ ꯍꯩ ꯍꯩꯗꯣ ꯌꯥꯝꯃꯟꯕꯩ ꯑꯣꯏꯔꯝꯅꯤꯗ ꯍꯤ ꯍꯤ
ꯏꯁꯤꯡꯗꯣ
ꯑꯍꯥꯥ
ꯏꯁꯤꯡꯗꯣ
ꯑꯥ
ꯀꯩꯅꯣ ꯇꯧꯕꯒꯤ
ꯀꯔꯤ ꯌꯥꯝꯃꯟ ꯌꯥꯝ ꯂꯦꯁ
ꯑ ꯑꯗꯣ ꯄꯨꯈ꯭ꯔꯤꯗꯣ ꯀꯩꯅꯣ ꯑꯁ ꯑꯩ ꯍꯥꯏꯕ ꯍꯩꯇꯦ ꯅꯪ
ꯏꯁ ꯄꯨꯈ꯭ꯔꯤ ꯏꯁꯤꯡ ꯋꯥꯠꯄꯩꯔꯥ ꯅꯠꯇ꯭ꯔꯒ ꯌꯥꯝꯃꯟꯕꯩꯔꯥ
ꯋꯥꯠꯄꯒꯤ ꯅꯦꯝꯕꯒꯤ ꯏꯔꯣꯏꯕ ꯌꯥꯗꯕꯀꯣ
ꯑ ꯑꯗꯨꯒ ꯊꯧꯖꯟꯕꯁꯨ ꯌꯥꯗꯕ ꯑꯃꯨꯛ ꯏꯁꯤꯡ ꯋꯥꯠꯃꯟꯕꯒꯤ ꯐꯤꯗꯣ ꯎ
ꯈꯪꯉꯕꯣ ꯍꯥꯥ
ꯈꯪꯉꯕꯣ ꯍꯥꯏꯗꯤ ꯀꯔꯤꯅꯣ
ꯑꯗꯨ ꯃꯔꯝꯗꯣ ꯈꯪꯉꯕꯣ ꯍꯥꯏꯕ ꯊꯧꯖꯤꯟꯕ ꯌꯥꯕ ꯏꯔꯣꯏꯕ ꯌꯥꯗꯕ ꯍꯥꯏꯕꯗꯣ
ꯏꯁꯤꯡ ꯌꯥꯝꯗꯕꯩ ꯍꯥꯏꯕ ꯅꯠꯇ꯭ꯔꯣ
ꯑꯗꯨꯅꯦ ꯑꯗꯣ ꯈꯪꯉꯕꯣ ꯍꯥꯏꯕ ꯑꯗꯨꯏꯗꯤ ꯑꯃꯨꯛ ꯍꯪꯔꯀꯀꯦꯀꯣ ꯑꯩ
ꯑ ꯍꯪꯉꯛꯑꯣ
ꯎꯝ ꯃꯈꯣꯡ ꯃꯔꯤ ꯄꯥꯟꯕ
ꯑꯥ
ꯆꯠꯄ ꯌꯥꯗꯕꯁꯤꯗꯤ ꯀꯔꯤꯔ
ꯃꯈꯣꯡ ꯃꯔꯤ ꯄꯥꯜꯂꯒ ꯆꯠꯄ ꯌꯥꯗꯕ ꯐꯃꯨꯡꯔꯣ ꯇꯦꯕꯜꯔꯣ
ꯆꯨꯝꯃꯦ ꯍꯣꯏ ꯑꯗꯨꯗꯤ
ꯍꯥꯏꯔꯤꯕ ꯖꯥꯠꯅꯤꯅꯦ ꯑꯩꯁꯦ
ꯆꯠꯈ꯭ꯔꯒ ꯍꯜꯂꯛꯇꯕꯁꯦ ꯀ꯭ꯔꯤꯔꯥ
ꯇꯠꯈ꯭ꯔꯒ ꯍꯜꯂꯛꯇꯕ
ꯑꯥ
ꯇꯠꯈ꯭ꯔꯒ ꯍꯜꯂꯛꯇꯕ ꯏꯁꯤꯡ
ꯏꯁꯤꯡ ꯅꯠꯇꯦ
ꯏꯁꯤꯡ ꯅꯠꯇꯦ ꯑ ꯅꯥꯎꯔꯤ ꯃꯔꯨ
ꯑꯗꯨꯈꯣꯏꯗꯣ ꯑꯉꯥꯡ ꯑꯣꯏꯔꯤꯉꯩꯗ ꯑꯩꯅ ꯑꯉꯥꯡ ꯑꯣꯏꯔꯤꯉꯩꯗ ꯃꯤꯅ ꯑꯗꯨꯝ ꯍꯪꯕꯒꯤ ꯈꯔ ꯈꯔ ꯅꯤꯡꯁꯤꯡꯕ ꯍꯥꯏꯇꯥꯔꯦ
ꯑꯥ ꯑꯗꯨꯗꯤ ꯑꯁ ꯑꯩꯁꯨ ꯌꯥꯝ ꯈꯪꯕꯅꯤꯅꯦ ꯑꯃꯨꯛ ꯀꯥꯎꯔꯕ
ꯑꯩꯁꯨ ꯑꯩꯁꯨ ꯍꯥꯏꯕꯤꯌꯨꯔꯣ ꯈꯪꯕꯤꯌꯨꯔꯣ ꯑꯉꯥꯡ ꯥꯑꯣꯏꯔꯤꯉꯩꯗꯗꯤ ꯐꯅꯦꯛ ꯁꯦꯠꯂꯦ ꯍꯥꯏꯌꯦ ꯑꯗꯨꯒ ꯑꯍꯜ ꯑꯣꯏꯔꯛꯄꯗꯅ ꯀꯔꯤꯁꯨ ꯍꯞꯇꯕꯤꯗ ꯅꯦꯀꯦꯠꯇ ꯂꯦꯞ ꯄꯂꯦ ꯍꯥꯏ ꯑꯗꯨ ꯀꯔꯤ ꯍꯥꯥ
ꯎꯁꯣꯏ
ꯎꯁꯣꯏꯗꯤ ꯀꯔꯤꯅꯣ
ꯀꯩꯅꯣ ꯆꯥꯕ ꯌꯥꯕꯗꯣ
ꯑꯣ ꯑꯣ ꯑꯣ ꯎꯁꯣꯏ ꯀꯧꯕ꯭ꯔꯥꯗꯣ ꯑꯩꯗꯤ ꯋꯥ ꯍꯥꯏꯕ ꯍꯥꯏ ꯍꯥꯏꯒꯗ꯭ꯔ ꯈꯟꯕ ꯑꯗꯨꯒꯤ
ꯑꯣ ꯆꯨꯝꯃꯦ ꯋꯥꯁꯨ ꯑꯩ ꯍꯥꯏꯕ ꯍꯩꯇꯕ ꯎꯁꯣꯏꯁꯨ ꯆꯥꯕ ꯌꯥꯕꯗꯣ
ꯎꯝ ꯁꯥꯏꯍꯦ
ꯑꯗꯨꯗꯤ ꯃꯃꯤꯠ ꯌꯥꯝ ꯄꯥꯟꯕꯁꯦ ꯀꯔꯤꯔꯣ
ꯃꯃꯤꯠ ꯌꯥꯝ ꯄꯥꯟꯕ
ꯃꯈꯣꯡ ꯃꯔꯤ ꯄꯥꯜꯂꯦ
ꯎꯝ
ꯑꯗꯨꯒ ꯃꯃꯤꯠ ꯌꯥꯝ ꯌꯥꯝꯕ
ꯃꯈꯣꯡ ꯃꯔꯤꯁꯨ ꯄꯥꯟꯕ ꯃꯤꯠꯁꯨ ꯌꯥꯝꯕ
ꯑꯥ
ꯎꯝ ꯃꯈꯣꯡ ꯃꯔꯤ ꯄꯥꯜꯂꯒ ꯃꯤꯠ ꯌꯥꯝꯕꯁꯦ ꯑꯁ ꯈꯪꯗꯦꯗ
ꯈꯪꯗ꯭ꯔꯦ
ꯎꯝ
ꯑ ꯀꯩꯅꯣꯅꯦ ꯁꯤꯡꯗ ꯀꯣꯛꯇ ꯁꯤꯡ ꯍꯥꯞꯄꯒ ꯀꯩꯅꯣ ꯄꯨꯕꯗꯣ
ꯑꯣ ꯑꯣ ꯀꯔꯤ ꯕꯥꯁꯀꯦꯠ ꯀꯧꯕꯗꯣ
ꯑꯥꯎ
ꯌꯥꯝ ꯍꯥꯏꯕꯖꯥꯅꯤꯡꯅꯦ ꯅꯪꯁꯦ ꯍꯪꯉꯥꯑꯣꯅꯦ ꯑꯃꯨꯛ ꯍꯪꯉꯥꯑꯣꯅꯦ ꯍꯧꯖꯤꯛꯇꯤ ꯁꯣꯏꯅ ꯈꯨꯃꯛꯑꯥꯒꯦ꯫
ꯂꯣꯏ ꯀꯥꯎꯈꯤꯕ ꯋꯥꯅꯤꯗ꯫
ꯑꯁ ꯀꯥꯎꯈꯤꯅꯨ ꯀꯅꯨꯈꯤꯅꯨ꯫
ꯑꯗꯨꯗꯤ
ꯑꯥ
ꯐ꯭ꯔꯤꯖꯗꯥ ꯑꯃ ꯊꯝꯃꯁꯦꯕ ꯑꯗꯣ ꯏꯜꯐꯦꯝ ꯐ꯭ꯔꯤꯖ ꯃꯅꯨꯡꯗ꯫
ꯑ ꯑꯥꯍꯥ
ꯀꯃꯥꯏꯅ ꯊꯝꯒꯅꯤ꯫
ꯏꯂꯤꯐ꯭ꯔꯦꯟ ꯑꯃ ꯐ꯭ꯔꯤꯖ ꯃꯅꯨꯡꯗ ꯊꯝꯕ꫰
ꯊꯝꯗꯣꯏꯕ ꯑꯗꯣ ꯀꯃꯥꯏꯟ ꯊꯝꯒꯅꯤ ꯍꯥꯏꯕ ꯑꯗꯣ ꯏꯜꯐꯦꯟꯗꯣ꯫
ꯑꯣ ꯏꯂꯤꯐꯦꯟꯗꯣ꫰ ꯐ꯭ꯔꯤꯖꯇꯨ ꯆꯥꯎꯍꯜꯂꯒ ꯊꯝꯕ ꯂꯣꯏꯔꯦ ꯀꯩꯅꯣ꯫
ꯑꯥ
ꯐ꯭ꯔꯤꯖꯇꯨ ꯐ꯭ꯔꯤꯖꯇꯨ ꯆꯥꯎꯔꯗꯤ ꯑꯗꯨꯝ ꯊꯝꯕ ꯌꯥꯏ ꯀꯩꯅꯣ꯫
ꯆꯥꯕ ꯄꯤꯛꯄ ꯑꯩ ꯍꯥꯏꯕ ꯅꯠꯇꯦꯗ ꯑꯗꯨꯝ꫰ ꯀꯃꯥꯏꯅ ꯊꯝꯒ ꯗꯣ ꯊꯝꯒꯗ꯭ꯔꯣ ꯍꯥꯏꯕ ꯊꯝ ꯀꯃꯥꯏ ꯊꯝꯒꯗ꯭ꯔꯣ ꯍꯥꯏꯕ꯫
ꯐꯔꯤꯖ ꯍꯪꯗꯣꯛꯑꯥꯒ ꯊꯝꯒꯔꯅꯤ꯫
ꯑꯣ ꯆꯨꯝꯃꯦ ꯆꯨꯝꯃꯦ꯫
ꯎꯝ ꯎꯝ꫰
ꯎꯝ ꯁꯥ ꯖꯪꯒꯜ ꯀꯤꯡ ꯑꯣꯐ ꯖꯪꯒꯜꯅꯀꯣ꫰
ꯎꯝ
ꯃꯣꯏ ꯁꯥꯁꯤꯡꯕꯨ ꯃꯤꯇꯤꯡ ꯇꯧꯅꯤꯡꯉꯥꯏ ꯀꯧꯔꯦ ꯍꯥꯏ ꯍꯥꯏꯌꯦꯕ꯫
ꯎꯝ
ꯑꯗꯣ ꯃꯥꯗꯤ ꯀꯤꯡꯅꯤꯅ ꯂꯝ ꯍꯨꯏꯕꯨꯀꯣ
ꯎꯝ
ꯂꯝꯍꯨꯏꯕꯨ ꯊꯥꯔꯦ ꯍꯥꯏꯕ ꯃꯥꯅ ꯀꯧꯔꯨꯖꯣꯅ꯫ ꯃꯤꯇꯤꯡ ꯇꯧꯅꯤꯡꯉꯥꯏ꯫ ꯑꯗꯣ ꯃꯤꯇꯤꯡ ꯇꯧꯅꯤꯡꯉꯥꯏꯗꯣ꫰ ꯊꯥꯈꯤꯕꯗꯣ ꯀꯅꯥ ꯍꯜꯂꯛꯇ꯭ꯔꯕꯣ꯫ ꯀꯧꯕꯗꯣ ꯀꯅꯥ ꯑꯁ ꯍꯥꯏꯒꯦ ꯍꯥꯏꯕ ꯍꯩꯇꯕꯏꯅꯤꯅꯦ꯫
ꯀꯅꯥ ꯂꯥꯛꯇꯕ ꯃꯥꯜꯂꯦ
ꯑꯩꯒ ꯑꯁꯤꯁꯦ ꯈꯪꯈ꯭ꯔꯦ ꯑꯩ ꯑꯃꯨꯗꯨ ꯁꯃꯨ ꯉꯁꯥꯏ ꯐ꯭ꯔꯤꯖꯇ ꯍꯥꯞꯆꯟꯒꯤꯕ ꯁꯥꯃꯨꯗꯣ
ꯏꯖ ꯑꯩꯒꯤ ꯋꯥꯔꯤ ꯂꯣꯏ ꯁꯝꯖꯤꯟꯅꯕꯅꯦ꯫
ꯑꯦ ꯑꯦ ꯑꯩꯁꯤ ꯈꯉꯦ ꯑꯩꯁꯤ ꯈꯉꯦ꯫
ꯑꯗꯨꯗꯤ ꯑꯂꯣ ꯍꯦꯂꯤꯀꯣꯞꯇꯔꯗꯀꯣ꯫
ꯎꯝ
ꯇꯥꯕ꯭ꯔꯣ꯫
ꯇꯥꯏ ꯇꯥꯏ
ꯍꯦꯂꯤꯀꯣꯞꯇꯔꯗꯨꯀꯣ
ꯑꯥ
ꯆꯦꯛ ꯐꯤꯐꯇꯤ ꯄꯨꯔꯦꯕ
ꯆꯦꯛ ꯆꯦꯛ
ꯑꯥ ꯑꯥ ꯄꯤꯁꯇꯣ ꯐꯤꯐꯇꯤ ꯄꯨꯈ꯭ꯔꯦ ꯑꯗꯣ ꯃꯈꯥꯗ ꯇꯥꯔꯗꯤ ꯀꯌꯥ ꯂꯦꯝꯍꯧꯒꯦ
ꯆꯦꯛ ꯇꯣ ꯐꯤꯞꯇꯤ
ꯌꯥꯡꯈꯩ ꯊꯝꯕ ꯑꯗꯣ ꯑꯃ ꯇꯥꯈ꯭ꯔꯗꯤ ꯀꯌꯥ ꯂꯦꯝꯍꯧꯒꯦ ꯍꯥꯏꯕ
ꯍꯦ ꯑꯗꯨꯗꯤ ꯐꯣꯔꯇꯤ ꯅꯥꯏꯟ ꯅꯠꯇ꯭ꯔꯣ
ꯈꯪꯗꯦꯅꯦ ꯑꯗꯨꯗꯤ
ꯢꯁ ꯈꯪꯗꯦ ꯍꯥꯢꯁꯤꯅꯤ ꯃꯥ ꯍꯪꯉꯒ
ꯍꯧꯕꯗꯣ ꯃꯈꯥꯗ ꯏ ꯇꯥꯔꯒ ꯂꯩ ꯍꯥꯏ ꯑꯗꯣ ꯕ꯭ꯔꯤꯖꯇꯣ ꯀꯔꯤꯔ ꯑꯗꯨꯗꯤ
ꯑꯣ